ꯀꯩꯗꯧꯕꯤꯔꯤꯒꯦ
ꯑꯩꯖꯦ ꯁꯨꯝ ꯂꯩꯔꯝꯃꯤ
ꯀꯔꯤ ꯏꯟꯖꯥꯡ ꯆꯥꯕꯤꯔꯒꯦ
ꯑꯥ ꯀꯩꯅꯣꯅꯦ ꯆꯥꯕꯗꯨꯕꯣ ꯀꯥꯎꯒ꯭ꯔꯦꯅꯦ ꯑꯣ ꯑꯩ ꯌꯦꯔꯨꯝ ꯌꯦꯔꯨꯝꯒ ꯑꯣꯏꯅ ꯆꯥꯕ ꯌꯦꯔꯨꯝꯒ ꯀꯥꯡꯉꯧꯒ ꯍꯦꯟꯖꯥꯡꯕꯨꯗꯤ ꯀꯥꯡꯁꯣꯏ ꯊꯣꯡꯉꯦꯕꯥ ꯑꯩꯩ ꯆꯗꯔꯦ
ꯌꯦꯔꯨꯝꯒ ꯌꯦꯅꯥꯎꯒ ꯀꯅꯥꯅ ꯍꯥꯟꯅ ꯄꯣꯛꯏ
ꯌꯦꯔꯨꯝꯒ ꯌꯦꯅꯥꯎꯒꯖꯦ ꯌꯦꯔꯨꯝꯅ
ꯌꯦꯔꯨꯝꯅ ꯍꯥꯟꯅ ꯄꯣꯛꯄ꯭ꯔꯥ
ꯎꯝ
ꯑꯗꯨꯗꯤ ꯑꯃꯅ ꯀꯔꯤ ꯏꯟꯖꯥꯡ
ꯀꯥꯡꯁꯣꯏꯗꯣ ꯑ ꯄꯣꯡ ꯍꯋꯥꯏꯗꯣ ꯑꯗꯨꯗꯣ
ꯑꯣ
ꯑꯩ ꯆꯥꯗ꯭ꯔꯦꯕꯥ ꯑꯗꯨꯗꯣ ꯍꯥꯎꯇꯦꯅ ꯅꯪꯗꯤ ꯀꯩ ꯆꯥꯔꯒꯦ
ꯆꯤꯜꯍꯥꯎ ꯌꯥꯝ ꯊꯤꯕ ꯃꯤꯅꯤꯅꯦ ꯑꯗꯨꯗꯤ ꯅꯪꯖꯦ
ꯌꯦꯁ
ꯑꯩꯕꯨꯗꯤ ꯑꯥ ꯍꯋꯥꯏ ꯍꯋꯥꯏ ꯃꯈꯟ ꯃꯈꯟ ꯍꯋꯥꯏ ꯃꯈꯟ ꯃꯈꯟ ꯃꯌꯥꯝ ꯊꯣꯡꯉꯥꯒ ꯉꯥ ꯑꯌꯥꯏ ꯉꯥ ꯑꯈꯣꯏꯒꯤ ꯑꯇꯥꯎꯕ ꯉꯥꯇꯣꯟꯗꯣ
ꯎꯝ
ꯑꯗꯨ ꯑꯍꯨꯝ ꯑꯃ ꯆꯥꯔꯦ
ꯎꯝ
ꯍꯥꯎꯋꯦ ꯆꯥꯛ ꯃꯌꯥꯝ ꯆꯥꯁꯟꯒꯔꯦ
ꯑꯩꯖꯨ ꯉꯁꯥꯏ ꯑꯈꯣꯏ ꯃꯥꯅ ꯑꯩꯖꯦ ꯉꯁꯥꯏꯖꯦ ꯈꯪꯕ꯭ꯔꯥ ꯑꯪ ꯇꯨꯝ ꯍꯧꯒꯠꯂꯦ ꯇꯨꯝ ꯍꯧꯒꯠꯂꯒ ꯑꯦ ꯀꯩꯅꯣ ꯇꯧꯔꯦꯕ ꯎꯝ ꯆꯥ ꯊꯛꯑꯦꯕꯀꯣ
ꯎꯝ
ꯆꯥ ꯊꯛꯄ ꯂꯣꯏꯔꯒ ꯑꯩꯁꯦ ꯐꯤꯁꯦ ꯁꯨꯔꯦ ꯐꯤ ꯃꯌꯥꯝ ꯁꯨꯔꯦ ꯅꯣꯡꯖꯦ ꯈꯪꯕ꯭ꯔꯥ ꯑꯩꯅ ꯐꯤ ꯁꯨꯔꯗꯤ ꯅꯣꯡꯖꯦ ꯇꯥꯔꯛꯑꯦꯅꯦꯍꯦ ꯅꯪꯕꯣ
ꯎꯝ
ꯑꯩ ꯑꯩꯅ ꯈꯜꯂꯤꯅꯦꯕ ꯈꯪꯕ꯭ꯔꯥ ꯑꯁ ꯅꯣꯡꯖꯦ ꯇꯥꯔꯛꯑꯗꯤ ꯇꯨꯝꯕꯖꯨ ꯅꯨꯡꯉꯥꯏꯅꯤꯗꯥꯅ
ꯑꯩꯗꯣ ꯐꯤ ꯁꯨꯔꯀꯥꯟꯗ ꯑꯣꯏꯅ ꯇꯥꯔꯛꯑꯦ ꯅꯣꯡꯖꯦ ꯈꯪꯕ꯭ꯔꯥ ꯑꯗꯨꯗꯗꯤ
ꯄꯥꯛ ꯃꯪꯗ꯭ꯔꯤꯕ ꯈꯪꯕ꯭ꯔꯥ
ꯎꯝ
ꯑꯗꯨ ꯐꯤ ꯁꯨꯔꯤꯀꯥꯟꯗ ꯅꯣꯡꯖꯦ ꯇꯥꯔꯛꯑꯦ ꯈꯤꯇꯪ ꯈꯤꯇꯪ ꯇꯥꯔꯛꯄꯅꯦ ꯑꯗꯨꯑꯣꯏꯖꯨ ꯑꯗꯨꯝ ꯁꯨꯖꯜꯂꯦ ꯑꯩꯁꯦ ꯑꯗꯨꯝ ꯐꯧꯔꯦꯕ ꯑꯗꯨꯒꯅꯦ ꯑꯥ ꯐꯩꯕ ꯂꯣꯏꯔ ꯀꯥꯟꯗ ꯅꯣꯡꯖꯦ ꯖꯝ ꯂꯥꯎꯅ ꯇꯥꯔꯛꯑꯦ ꯈꯪꯕ꯭ꯔꯥ ꯑꯃꯨꯛ ꯆꯦꯟꯊꯣꯛꯏ ꯑꯃꯨꯛ ꯆꯦꯟ ꯍꯣꯏ ꯑꯗꯨꯗꯨꯒ ꯑꯃꯨꯛ ꯑꯥ ꯑꯃꯨꯛ ꯁꯪꯒꯣꯏ ꯗ ꯑꯃꯨꯛ ꯐꯧꯔꯨꯏ ꯑꯗꯨꯨꯗꯨꯒ ꯑꯃꯨꯛꯅꯦ ꯑꯩ ꯨꯇꯨꯝ ꯆꯥꯛꯇꯣꯛꯑꯦꯒ ꯆꯥꯛ ꯇꯣꯛꯑꯒ ꯇꯨꯝꯕꯁꯤꯗ ꯅꯨꯡꯁꯥꯁꯦ ꯇꯤꯈꯠꯇꯅ ꯁꯥꯔꯕ ꯑꯩ ꯑꯩꯒꯤ ꯃꯥꯏꯌꯣꯛꯇ ꯂꯩ ꯍꯥꯏꯕꯅꯤꯗ
ꯑꯩꯥꯗꯤ ꯉꯁꯥꯏ ꯅꯨꯡꯗꯤꯜ ꯑꯈꯣꯏ ꯏꯆꯦꯖꯤꯡ ꯃꯣꯏ ꯃꯃꯥꯟꯅꯕꯩ ꯕꯥ꯭ꯔꯗꯦ ꯆꯠꯅꯦꯅ ꯒꯤꯞ ꯂꯩ ꯆꯠꯂꯨꯝꯅꯦ ꯅꯨꯄꯥꯅꯦꯌꯦ ꯕꯥꯔꯗꯦꯗꯨ ꯅꯨꯄꯥꯅꯦꯌꯦ ꯀ꯭ꯔꯤꯡꯒꯣ ꯑꯩꯉꯣꯟꯗ ꯅꯥꯞ ꯌꯦꯡꯉ ꯂꯩꯅꯦꯌꯦ ꯑꯗꯨꯒꯤ
ꯎꯝ
ꯑꯗꯨꯗꯣ ꯃꯣꯏꯗꯣ ꯄꯩꯁꯥꯖꯨ ꯐꯔꯛ ꯇꯥꯕ ꯑꯗꯒꯤ ꯃꯤꯖꯨ ꯑꯩꯅ ꯈꯤꯇꯪ ꯆꯥꯎꯕ ꯑꯣꯏꯕ ꯈꯣꯠꯄ ꯑꯗꯨꯃꯥꯏ ꯁꯨꯝ ꯇꯧꯕꯒꯤ ꯃꯣꯏ ꯗ꯭ꯔꯦꯁꯁꯨ ꯁꯨꯝ ꯈꯟꯕꯗ ꯑꯩꯅ ꯑꯄꯥꯝꯕ ꯑꯣꯏꯅ ꯊꯣꯛꯑꯕ ꯗ꯭ꯔꯦꯁꯁꯤ ꯑꯩꯒ ꯆꯞ ꯃꯥ ꯑ ꯑꯩꯅ ꯑꯩꯅ ꯑꯣꯏꯅ ꯂꯩꯔ ꯂꯥꯛꯑꯦ ꯃꯣꯏꯒꯤꯖꯨ ꯑꯩꯒꯤꯗꯨꯒ ꯆꯞ ꯃꯥꯟꯅꯕ ꯑꯃ ꯂꯩꯔꯦ ꯒꯨꯒꯥꯎ ꯑꯗꯨꯗꯩ ꯑꯃ ꯂꯩꯔꯛꯑꯦ ꯑꯃꯨꯕ ꯑꯃꯥ
ꯐꯨꯔꯤꯠ ꯑꯣꯏꯅ ꯂꯩꯔꯛꯑꯧ ꯌꯥꯗ꯭ꯔꯣ ꯅꯪ ꯐꯨꯔꯤꯠ ꯂꯩꯇ꯭ꯔꯤꯗꯣ
ꯈꯣꯡꯒꯥꯎ ꯈꯣꯡꯒꯥꯎꯅꯤꯗ ꯂꯩꯇ꯭ꯔꯤꯖꯦ ꯐꯨꯔꯤꯠꯄꯨꯗꯤ ꯃꯌꯥꯝ ꯂꯩꯔꯤ
ꯑꯗꯨꯗꯨꯒ ꯑꯃꯨꯕ ꯑꯗꯨꯝ ꯂꯤꯠ ꯂꯩ
ꯑꯗꯨ ꯑꯃꯨꯕꯗꯣ ꯑꯇꯩꯗꯣ ꯈꯇꯪ ꯃꯟꯕ
ꯂꯩꯗꯤ ꯂꯩꯒꯤꯝꯅꯤꯗ ꯕ꯭ꯔꯥꯎꯟ ꯃꯆꯨ ꯕ꯭ꯔꯥꯎꯟ ꯃꯆꯨꯒ ꯑꯃ ꯕ꯭ꯔꯥꯎꯟ ꯃꯆꯨꯒ ꯕ꯭ꯂꯦꯛꯀ ꯑꯃ ꯂꯩꯔꯛꯄꯒꯤ ꯑꯗꯨ ꯕ꯭ꯔꯥꯎꯟꯗꯨ ꯅꯪ ꯄꯥꯛꯅ ꯂꯤꯠꯅꯒꯤꯗꯕ ꯃꯥꯜ
ꯕ꯭ꯔꯥꯎꯟ ꯍꯥꯏꯖꯦ ꯀꯔꯝꯕꯅꯣ
ꯅꯪ ꯅꯍꯥꯟꯃꯨꯛ ꯀꯣꯂꯦꯖ ꯂꯥꯛꯄꯗꯔꯥ ꯑꯈꯣꯏ ꯁꯤꯡꯖꯨ ꯆꯥꯕꯗꯨꯏꯔꯥ ꯀꯩꯅꯣ ꯂꯤꯠꯄꯗꯣ
ꯑꯣ ꯑꯗꯨꯗꯤ ꯃꯟꯕꯨ ꯃꯟꯂꯦꯗ
ꯇꯨꯝꯕꯗ ꯂꯤꯊꯣꯛꯅꯕꯩꯅꯦ ꯐꯨꯔꯤꯠ ꯗ꯭ꯔꯦꯁꯇꯣ ꯈꯪꯕ꯭ꯔꯥ ꯍꯜꯂꯖꯨꯅꯦ ꯇꯨꯝꯕꯗ ꯍꯦꯛ ꯂꯤꯠꯊꯣꯛꯅꯈ꯭ꯔꯕ ꯑꯗꯨꯝ ꯃꯜꯂꯦ
ꯎꯝ ꯑꯗ ꯄꯡꯂꯤꯠꯇ ꯂꯤꯠꯄ ꯋꯥꯔꯤ ꯑꯝꯇ ꯂꯤꯕꯤꯌꯨꯗꯅ ꯇꯥꯒꯦ ꯁꯨꯝ
ꯋꯥꯔꯤꯖꯦ ꯋꯥꯔꯤꯖꯦ ꯀꯩ ꯂꯤꯖꯤꯒꯦ
ꯃꯅꯤꯄꯨꯔꯤꯒꯤ ꯋꯥꯔꯤ ꯑꯃ
ꯎꯝ ꯋꯥꯔꯤꯖꯦ ꯂꯤꯔꯛꯀꯦ ꯎꯝ ꯊꯋꯥꯟ ꯊꯥꯕ ꯋꯥꯔꯤ ꯂꯤꯔꯛꯀꯦ ꯊꯧꯋꯥꯟ ꯊꯥꯕ ꯅꯤꯡꯊꯧꯒꯤ ꯋꯥꯔꯤ ꯂꯤꯔꯛꯀꯦ
ꯊꯧꯋꯥꯟ ꯊꯥꯕ ꯅꯤꯡꯊꯧ
ꯀꯥꯎꯕꯨꯗꯤ ꯀꯥꯎꯒ꯭ꯔꯦꯕ ꯁꯦꯀꯦꯟ ꯁꯦꯃꯤꯁꯇꯔꯗ ꯇꯝꯒꯤꯝꯅꯦꯕꯀꯣ
ꯎꯝ
ꯎꯝ ꯊꯧꯋꯥꯟ ꯊꯥꯕꯖꯦ ꯈꯪꯕ꯭ꯔ ꯅꯤꯡꯊꯧꯅꯦꯕꯀꯣ ꯃꯩꯇꯩ ꯅꯤꯡꯊꯧꯅꯦꯕ
ꯎꯝ
ꯃꯥꯖꯦ ꯌꯥꯝ ꯀꯟꯂꯦꯕ ꯈꯪꯕ꯭ꯔ ꯑꯃ ꯃꯇꯤꯛ ꯃꯊꯧꯅꯥ ꯌꯥꯝ ꯂꯩꯕ ꯑꯗꯨꯗꯨꯒ ꯃꯕꯨꯛꯇꯤ ꯐꯠꯇꯕ
ꯎꯝ
ꯅꯨꯄꯤꯁꯨ ꯌꯥꯝ ꯂꯣꯜꯂꯦꯕ ꯈꯪꯕ꯭ꯔ ꯃꯥꯁꯦ ꯑꯗꯨꯒ ꯃꯥꯒꯤ ꯃꯆꯥꯖꯦ ꯎꯝ ꯇꯝꯐꯥ ꯋꯥꯡꯉꯝꯂꯣꯝ ꯀꯧꯋꯦꯕꯀꯣ
ꯇꯝꯐꯥ ꯋꯥꯡꯉꯝꯕꯝ
ꯇꯝ ꯇꯝꯐꯥ ꯋꯥꯡꯉꯝꯂꯣꯟ
ꯇꯝꯐꯥ ꯋꯥꯡꯉꯝꯂꯣꯟ ꯀꯧꯋꯦꯕꯀꯣ
ꯎꯝ ꯎꯝ ꯋꯥꯉꯝꯂꯣꯟꯖꯦ ꯀꯩꯅꯣ ꯈꯨꯗꯤꯡꯒꯤ ꯍꯥꯏꯌꯦꯕ ꯎꯝ ꯂꯨꯋꯥꯡꯒꯤꯅꯦ
ꯎꯝ
ꯍꯥꯏꯕꯗꯤ ꯅꯤꯡꯉꯣꯜ ꯂꯨꯋꯥꯡ ꯍꯥꯏꯔꯤꯕ ꯌꯦꯛ ꯁꯂꯥꯏꯁꯦ
ꯎꯝ
ꯁꯤꯒꯤ ꯅꯤꯡꯉꯣꯜꯒꯩꯁꯦ ꯃꯩꯇꯩ ꯍꯥꯏꯗꯤ ꯂꯨꯨꯍꯣꯡꯗ꯭ꯔꯤꯕ ꯂꯩꯁꯥꯕꯤꯒꯩꯁꯦ
ꯎꯝ
ꯁꯤꯖꯦ ꯋꯥꯡꯉꯝꯂꯣꯟ ꯂꯣꯏꯅ ꯍꯥꯏꯌꯦꯕ ꯈꯪꯕ꯭ꯔ
ꯑꯗꯨꯗꯨꯒꯅꯦ ꯃꯣꯏꯖꯦ ꯑ‌ ꯃꯃꯤꯡ ꯑꯁꯦꯡꯕꯗꯤ ꯇꯝꯐꯥꯗꯨꯅꯦꯕ ꯀꯧꯔꯤꯁꯦ ꯋꯥꯉꯝꯂꯣꯟꯗꯨꯗꯤ ꯀꯩꯅꯣꯅꯦꯕ ꯑꯗꯨꯒ ꯃꯥꯟꯅꯅꯦ ꯋꯥꯡ ꯃꯆꯥꯖꯦ ꯃꯩꯇꯩ ꯅꯤꯡꯊꯧ ꯃꯩꯇꯩ ꯅꯤꯡꯊꯧꯗ ꯊꯥꯖꯔꯅꯤꯗꯅ ꯃꯥꯏ ꯃꯆꯥꯖꯦ ꯈꯪꯕ꯭ꯔ ꯑꯗꯨꯗꯨꯒ ꯃꯩꯇꯩ ꯅꯤꯡꯊꯧꯁꯤꯒꯤ ꯃꯆꯥꯁꯤꯅ ꯑꯃꯨꯛꯅꯦ ꯃꯥꯒꯤ ꯅꯨꯄꯤ ꯑꯇꫭꯝꯕꯤ ꯑꯣꯏꯒꯦꯅ ꯍꯥꯏ ꯗꫭꯏꯅꯦꯕ ꯈꯪꯕ꯭ꯔ ꯃꯆꯥꯖꯦ ꯑꯣꯟꯊꯣꯛꯅꯩꯅꯦꯕ ꯍꯅꯨꯕ ꯉꯥꯛꯇꯅꯤꯀꯣ ꯑꯗꯨꯗꯨꯒ ꯑꯗꯨꯝꯃꯥꯏꯅ ꯇꯧꯔꯅꯤꯗꯅ ꯑꯗꯨꯗꯨꯒ ꯅꯤꯡꯊꯧꯁꯤꯅꯁꯨ ꯎꯝ
ꯑ‌ ꯃꯩꯇꯩ ꯅꯤꯡꯊꯧꯁꯤꯅꯁꯨ ꯍꯣꯏ ꯍꯥꯏꯔ ꯌꯥꯅꯔꯅꯦꯕ ꯈꯪꯕ꯭ꯔ ꯃꯣꯏꯅꯤꯁꯦ ꯃꯔꯤ ꯑꯃ ꯊꯝꯅꯔꯗ꯭ꯔ
ꯎꯝ
ꯑꯗꯨꯗꯨꯒꯅꯦ ꯀꯩꯅꯣ ꯑꯩꯅ ꯎꯝ ꯎ ꯊꯝ ꯑ ꯑ ꯀꯥꯎꯒꯔꯦꯅꯦ ꯐꯝ ꯊꯩꯊꯔꯛꯄꯅꯦꯕ ꯍꯥꯟꯅ ꯅꯤꯡ ꯃꯍꯥꯔꯥꯅꯤ ꯑꯣꯏꯔꯝꯕꯗꯒꯤ ꯐꯝ ꯊꯩꯗꯔꯛꯇꯣꯏꯅꯦꯕꯀꯣ
ꯎꯝ
ꯑꯗꯒꯤ ꯑꯁꯣꯝ ꯑꯁꯣꯝꯗꯁꯨ ꯃꯥꯒꯤ ꯎꯝ ꯃꯥꯒꯤ ꯃꯆꯥꯅꯨꯄꯤꯗꯣ ꯂꯧꯒꯤꯗ꯭ꯔꯥ ꯊꯋꯥꯥꯟ ꯊꯥꯕꯅ ꯊꯋꯥꯟ ꯊꯥꯕꯁꯤ ꯊꯋꯥꯟꯁꯤꯅꯤ ꯂꯧꯗꯣꯏꯁꯦ ꯈꯪꯕꯔ ꯃꯥꯖꯤꯅ ꯃꯥꯒꯤ ꯃꯆꯥ ꯅꯨꯄꯤꯗꯣ ꯐꯝꯊꯩꯗꯔꯛꯑꯦ ꯍꯥꯏꯕ ꯄꯥꯎꯁꯦ ꯇ ꯋꯥꯔꯤ ꯌꯥꯝ ꯁꯥꯡꯅ ꯂꯤꯔꯛꯀꯦ ꯐꯝ ꯊꯩꯗꯔꯛꯑꯦ ꯍꯥꯏꯕ ꯄꯥꯎꯖꯦ ꯇꯥꯕꯖꯅꯦ ꯈꯪꯉꯕ꯭ꯔꯥ ꯃꯥꯅ ꯃꯥꯏ ꯃꯆꯥꯅꯨꯄꯤꯁꯤꯗ ꯁꯥꯎꯗꯅ ꯃꯤꯒꯤ ꯎꯝ ꯈꯨꯃꯟ ꯅꯤꯡꯊꯧꯒꯤ ꯃꯩꯇꯩ ꯅꯤꯡꯊꯧ ꯃꯩꯇꯩ ꯅꯤꯡꯊꯧꯒꯤ ꯃꯆꯥꯁꯤꯗ ꯇꯔꯦꯡꯌꯣꯠ ꯆꯩꯗꯣ ꯈꯪꯕ꯭ꯔꯥ ꯇꯔꯦꯡ ꯌꯣꯠꯇꯣ ꯈꯪꯕ꯭ꯔ ꯇꯔꯦꯡ ꯌꯣꯠ ꯈꯪꯕ꯭ꯔ ꯅꯪ
ꯎꯝ
ꯍꯥꯏꯔꯛꯎꯅꯦ
ꯈꯪꯉꯦ ꯑꯩꯈꯣꯏꯒꯤ ꯀꯩꯅꯣ ꯎꯪꯅꯕꯗꯣ
ꯎꯝ ꯑꯗꯨ ꯇꯔꯦꯠ ꯌꯣꯠꯆꯩꯁꯤꯅ ꯍꯣꯏ ꯑꯗꯨꯒꯤ ꯌꯣꯠꯅꯤꯀꯣ ꯑꯗꯨꯁꯤꯅꯅꯦ ꯃꯥꯒꯤ ꯂꯋꯥꯏ ꯂꯦꯝꯐꯨꯁꯤꯗꯅꯦ ꯌꯨꯡꯉꯒ ꯍꯥꯠꯈꯤꯗꯣꯏꯅꯦꯕ ꯈꯪꯕ꯭ꯔꯥ
ꯎꯝ
ꯎꯝ ꯍꯥꯠꯂꯒꯅꯦ ꯃꯥꯒꯤ ꯅꯤꯡꯊꯧ ꯑꯁꯣꯝꯒꯤ
ꯨꯈꯨꯃ ꯅꯤꯀꯣ
ꯎꯝ ꯂꯃꯟ ꯈꯨꯝꯃꯛꯇꯣꯏꯅꯦꯕ ꯊꯥꯒ꯭ꯔꯅꯤꯗꯅ ꯑꯗꯣ ꯁꯨꯃꯥꯏꯅ ꯍꯥꯏꯗꯣꯏꯅꯦꯕ ꯑꯁ ꯏꯈꯪ ꯈꯪꯍꯧꯗꯅ ꯅꯥꯕꯗꯒꯤ ꯁꯤꯒ꯭ꯔꯦ ꯑꯗꯨꯗꯨꯅ ꯃꯊꯧ ꯃꯉꯝ ꯇꯧꯕꯁꯤꯗꯤ ꯅꯣꯏꯒꯤ ꯎꯝ ꯍꯥꯏꯕꯗꯤ ꯃꯩꯇꯩꯗ ꯑꯣꯏꯅ ꯇꯧꯖꯔꯨꯔꯣ ꯑꯩꯈꯣꯏ ꯁꯤꯗꯗꯤ ꯇꯧꯕ ꯉꯝꯃꯔꯣꯏꯅ ꯍꯥꯏꯕꯅꯦꯕ ꯈꯪꯕ꯭ꯔꯥ
ꯎꯝ
ꯑꯗꯨꯒ ꯎꯝ ꯀꯩꯁ ꯍꯥꯏꯕꯗꯤ ꯇ ꯃꯤꯁꯨ ꯁꯤꯕ ꯄꯪꯌꯥ ꯌꯥꯕ ꯅꯠꯇꯦꯗꯅꯀꯣ ꯃꯔꯝ ꯂꯩꯇꯅ ꯍꯦꯛꯇ ꯁꯤꯕ ꯌꯥꯗꯦ ꯃꯤꯕꯨ ꯈꯪꯅ ꯅꯥꯔꯒ ꯕꯣꯝ ꯂꯥꯎ ꯇꯨꯔꯒ ꯁꯤꯕꯁꯨ ꯅꯠꯇꯕ ꯀꯔꯤ ꯀꯩ ꯈꯨꯁꯤ ꯀꯩ ꯈꯨꯁꯤꯅꯣ ꯁꯤꯕꯣꯅ ꯇꯧꯔꯒ ꯃꯣꯏꯁꯦ ꯃꯥꯏꯕꯤꯗ ꯁꯦꯟ ꯍꯨꯜꯂꯒ ꯂꯥꯏ ꯄꯥꯎ ꯆꯦꯟꯗꯨꯏꯅꯦꯕꯀꯣ
ꯎꯝ
ꯂꯥꯏꯕꯥꯎꯁꯦ ꯆꯦꯜꯂꯅꯤ ꯑꯗꯨꯗꯨꯒ ꯑꯦ ꯁꯤꯗꯤ ꯃꯤꯒꯤ ꯃꯈꯨꯠ ꯌꯥꯎꯔꯒ ꯁꯤꯔꯦ ꯈꯣꯠꯂꯦ ꯑ ꯍꯥꯏꯔꯅꯤꯕꯀꯣ ꯐꯨꯝꯕꯁꯤꯗ ꯇꯔꯦꯡ ꯌꯣꯠꯆꯩꯁꯦ ꯌꯥꯎꯔꯦ ꯈꯣꯠꯂꯦꯅ ꯍꯥꯏꯕꯒꯤ ꯂꯥꯛꯆꯩꯗ ꯈꯣꯠꯆꯩꯗ ꯇꯧꯔꯅꯤꯗꯅ ꯊꯥꯏꯅꯒꯤ ꯅꯤꯡꯊꯧꯗꯤ ꯑꯗꯨꯃꯥꯏ ꯍꯥꯏꯗꯅ ꯑꯗꯨꯃꯥꯏ ꯍꯥꯏꯕꯗꯒꯤꯗꯤ ꯁꯥꯎꯔꯅꯤ ꯃꯥꯒꯤ ꯃꯆꯥꯅꯨꯄꯤꯗꯨꯒꯤ ꯂꯃꯟ ꯈꯨꯝꯃꯅꯤ ꯆꯞ ꯃꯥꯟꯅꯅ ꯃꯥꯒꯤ ꯅꯥ ꯃꯥꯒꯤ ꯅꯥꯀꯟꯗꯁꯨ ꯂꯩꯕꯗꯣ ꯃꯥꯒꯤ ꯉꯁꯥꯏꯒꯤ ꯊꯋꯥꯏ ꯊꯥꯕꯒꯤ ꯃꯆꯥꯗꯣ ꯇꯝꯐ ꯋꯥꯡꯉꯝꯂꯣꯟꯗꯣ ꯑꯗꯨꯗꯁꯨ ꯅꯪꯒꯤ ꯅꯄꯥꯅ ꯁꯨꯃꯥꯏ ꯁꯨꯃꯥꯏꯅ ꯇꯧꯕ ꯑꯩꯒꯤ ꯏꯆꯥꯕꯨ ꯃꯔꯥꯟꯖꯨ ꯂꯩꯇꯕꯤꯗ ꯍꯥꯠꯄ ꯁꯤ ꯀꯩꯒꯤꯅꯣ ꯈꯣꯠꯄꯅꯣꯅ ꯍꯥꯏꯗꯨꯏꯅꯦꯕꯀꯣ ꯅꯪ ꯍꯥꯠꯂꯅꯤꯅ ꯍꯥꯏꯕꯁꯤꯗ ꯇꯝꯐꯥ ꯋꯥꯡꯉꯝꯂꯣꯟꯁꯤꯗꯤ ꯌꯥꯝ ꯁꯤꯡꯉꯦꯕ ꯈꯪꯕ꯭ꯔꯥ
ꯎꯝ
ꯃꯥꯅꯥ ꯀꯩꯗꯧꯕꯒꯤ ꯑꯩ ꯍꯥꯠꯇꯣꯏꯅꯣ ꯑꯩꯅ ꯀꯔꯤ ꯑꯔꯥꯟꯕ ꯊꯕꯛ ꯇꯧꯋꯤ ꯈꯣꯠꯂꯤ ꯑꯩ ꯅꯨꯄꯥ ꯑꯃꯒ ꯂꯩꯃꯤꯟꯅꯕꯒꯤ ꯐꯥꯕꯁꯨ ꯅꯠꯇꯕ ꯀꯩꯗꯧꯕꯒꯤ ꯍꯥꯠꯇꯨꯅꯣ ꯈꯣꯠꯇꯨꯅꯣꯅ ꯃꯥꯅ ꯀꯜ ꯍꯥꯏꯖꯔꯅꯤꯕ ꯈꯪꯕ꯭ꯔꯥ ꯑꯗꯨꯗꯤ ꯃꯣꯏꯁꯦ ꯁꯔꯧ ꯁꯤꯟꯅꯗꯣꯏꯅꯦꯕꯀꯣ ꯑꯗꯨꯗꯤ ꯅꯪꯒꯤ ꯅꯄꯥꯁꯦ ꯅꯪꯅ ꯀꯧꯔꯣ ꯀꯧꯔꯒ ꯎꯝ ꯑꯩꯈꯣꯏꯅ ꯍꯤꯒꯤ ꯍꯤꯗ ꯃꯣꯏꯅ ꯂꯥꯛꯑꯀꯥꯟꯗ ꯑꯩꯈꯣꯏꯅ ꯀꯩꯅꯣ ꯇꯣꯔꯕꯥꯟ ꯇꯣꯔꯕꯥꯟꯗ ꯗ ꯂꯨꯝꯃꯒ ꯂꯩꯔꯒꯦ ꯑꯗꯨꯗꯨꯒ ꯅꯪꯅ ꯀꯧꯁꯜꯂꯒ ꯑꯩꯈꯣꯏꯅ ꯍꯤꯗꯨꯒꯤ ꯑꯦꯝꯕꯨꯁꯇꯧꯔ ꯍꯥꯠꯄꯗꯣ
ꯎꯝ
ꯑꯗꯃꯥꯏ ꯇꯧꯅꯤ ꯈꯣꯠꯅꯤꯅ ꯍꯥꯏꯔꯅꯤ ꯍꯣꯏ ꯍꯥꯏꯔ ꯌꯥꯅꯔꯅꯦꯕꯀꯣ ꯑꯗꯨ ꯊꯋꯥꯟ ꯊꯥꯛꯁꯦ ꯌꯥꯝ ꯀꯜꯂꯦꯕ ꯃꯥꯗꯤ ꯃꯥꯒ ꯍꯥꯏꯕꯗꯤ ꯂꯥꯟ ꯇꯧꯅꯕꯁꯦ ꯃꯥꯅ ꯑꯗꯨꯝ ꯉꯝꯃꯦꯕ ꯈꯪꯕ꯭ꯔꯥ ꯊꯥꯏꯅꯅꯦ
ꯎꯝ
ꯐꯩꯔꯦꯝ ꯈꯨꯟꯖꯥꯟꯅ ꯂꯝ ꯑꯃ ꯂꯩꯔꯝꯃꯦꯕ ꯊꯥꯏꯅ ꯑꯩꯈꯣꯏ ꯃꯅꯤꯄꯨꯔꯅ ꯂꯩꯔꯝꯖꯦ ꯂꯩꯔꯝꯗꯦꯕꯀꯣ
ꯑꯩꯔꯝꯗꯦ
ꯍꯥꯏꯕꯗꯤ ꯂꯨꯋꯥꯡ ꯈꯨꯃꯟ ꯍꯩꯔꯦꯝ ꯈꯨꯟꯖꯥꯟ ꯑꯗꯒꯤꯑꯗꯤ ꯁꯨꯃꯥꯏꯅ ꯈꯥꯏꯗꯣꯛꯑꯝꯃꯦꯕ ꯍꯩꯔꯦꯝ ꯈꯨꯟꯖꯥꯟ ꯍꯥꯏꯔꯤꯕ ꯂꯝꯁꯤꯅ ꯃꯤ ꯌꯥꯝ ꯇꯥꯗꯕꯗꯒꯤ ꯌꯥꯝ ꯁꯣꯟꯕ ꯂꯝ ꯑꯣꯏꯌꯦꯕ ꯈꯪꯕ꯭ꯔꯥ ꯃꯣꯏꯔꯥꯡ ꯈꯨꯃꯟꯁꯤꯅ ꯑꯀꯟ ꯑꯀꯟ ꯑꯊꯧꯒꯤ ꯑꯣꯏꯅ ꯑꯣꯏꯕ ꯑꯗꯨꯒ ꯀꯪꯂꯥꯁꯤꯅ ꯄꯨꯜꯂꯞ ꯅꯤꯡꯊꯧ ꯑꯃ ꯂꯩꯗꯣꯏꯅꯦꯕ ꯈꯪꯕ꯭ꯔꯥ ꯑꯩꯈꯣꯏꯒꯤ ꯀꯩꯅꯣꯁꯦ ꯕꯥꯛꯁꯤꯒꯤ ꯑꯣꯏꯅ ꯅꯤꯡꯡꯊꯧ ꯑꯃ ꯂꯩꯔꯒ ꯑꯇꯣꯞꯄ ꯈꯨꯃꯟ ꯑꯗꯒꯤꯗꯤ ꯃꯣꯏꯔꯥꯡ ꯂꯨ ꯋꯥꯡꯊꯛꯀꯩꯁꯤꯅ ꯅꯤꯡꯊꯛ ꯑꯃ ꯃꯝ ꯄꯥꯟꯗꯨꯅꯦ ꯁꯨꯃꯥꯏꯅ ꯑꯣꯏꯅ ꯑꯣꯏꯗꯣꯏꯅꯦꯕ ꯀꯤꯡꯗꯝꯁꯦ ꯃꯥꯁ ꯑꯃ ꯈꯥꯏꯗꯣꯛ ꯈꯥꯏꯗꯣꯛ ꯂꯩꯕꯗꯣ ꯁꯨꯃꯥꯏꯅ ꯇꯧꯔꯝꯃꯤꯅꯦꯕ ꯑꯁꯦꯡꯕꯗ ꯃꯅꯤꯄꯨꯔꯁꯦ ꯂꯩꯔꯝꯗꯦꯕ ꯑꯗ ꯍꯧꯟꯟ ꯇꯧ ꯂꯣꯏꯅ ꯃꯅꯤꯄꯨꯔꯁꯦ ꯑꯣꯏꯔꯕꯩ ꯋꯥꯅꯦꯕ ꯑꯗꯨꯃꯥꯏꯅ ꯇꯧꯕꯗꯒꯤꯗꯤ ꯍꯩꯔꯦꯝ ꯈꯨꯖꯥꯁꯤꯗ ꯂꯥꯟ ꯇꯥꯎꯔꯒꯁꯨꯝ ꯍꯣꯏ ꯑꯗꯨꯃꯥꯏꯅ ꯇꯧꯔꯒꯅꯦ ꯂꯥꯛꯑꯅꯤ ꯂꯥꯛꯄꯁꯤ ꯁꯤꯗꯅꯦ ꯅꯨꯡꯊ ꯑ ꯀꯩꯅꯣꯁꯤꯅꯅꯦ ꯎꯝ ꯇꯝꯐꯕ ꯑꯉꯝꯂꯣꯟꯁꯦ ꯁꯤꯅꯅꯦ ꯏꯄꯥ ꯁꯤꯗ ꯂꯥꯟ ꯆꯠꯂꯨꯕꯒꯤ ꯋꯥꯔꯝꯃꯒꯅꯤ ꯁꯤꯗ ꯆꯥꯛ ꯆꯥꯛ ꯆꯥꯗꯅ ꯈꯣꯠꯇꯅ ꯄꯣꯊꯥꯔꯤꯕꯣ ꯑꯩꯒꯤ ꯍꯥꯏꯗꯤ ꯃꯥꯏ ꯅꯨꯄꯥꯒꯤ ꯃꯌꯨꯝ ꯁꯤ ꯂꯝꯗꯝꯗꯣ ꯑꯗꯨꯗ ꯄꯣꯊꯥꯔꯤꯀꯣꯅ ꯀꯧꯕꯗꯤ ꯀꯧꯅꯤ ꯆꯤꯟꯗꯅ ꯀꯧꯗꯣꯏꯅꯦꯕꯀꯣ ꯑꯗꯨꯗꯨꯒ ꯁꯤꯒꯤ ꯊꯄꯥꯛꯇꯒꯤꯅ ꯃꯈꯨꯠꯅ ꯁꯨꯃꯥꯏꯅ ꯆꯠ ꯈ꯭ꯔꯣ ꯍꯥꯏꯕꯒꯤ ꯁꯥꯏꯟꯖꯦ ꯁꯨꯃꯥꯏꯅ ꯈꯠꯇꯣꯛꯣꯏꯅꯦꯕ ꯈꯪꯕ꯭ꯔ ꯆꯠꯈ꯭ꯔꯣ ꯆꯠꯈ꯭ꯔꯣ ꯍꯥꯏꯕꯩ ꯇꯥꯏꯞ ꯆꯤꯟꯗꯅ ꯆꯠꯊꯣ ꯆꯠ ꯂꯥꯛꯑꯣꯅ ꯍꯥꯏꯔꯒ ꯈꯨꯠꯇꯅ ꯁꯨꯃꯥꯏꯅ ꯆꯠꯂꯣꯅ ꯍꯥꯏꯗꯣꯅꯦꯕꯀꯣ ꯑꯗꯨ ꯑꯗꯩ ꯃꯄꯥꯁꯤꯅ ꯃꯄꯥꯁꯤꯁꯨ ꯁꯤ ꯁꯨꯡꯕꯅꯤꯅ ꯑꯦ ꯀꯩꯒꯤꯅꯣ ꯑꯩꯒꯤ ꯀꯩꯅꯣ ꯏꯃꯣꯝꯁꯤꯅ ꯆꯤꯟꯗꯅ ꯑꯃ ꯍꯥꯏꯔꯒ ꯁꯥꯏꯟ ꯑꯃ ꯇꯧꯔꯤꯁꯦ ꯁꯤ ꯃꯔꯧ ꯑꯃ ꯂꯩꯅ ꯍꯥꯏꯔꯒ ꯑꯥ ꯆꯥꯛ ꯆꯥꯕꯗꯣ ꯀꯣꯟꯅ ꯅꯣꯡꯃ ꯐꯖꯅ ꯂꯥꯛꯑꯒ ꯑꯣꯏꯅ ꯆꯥꯔꯒꯦ ꯉꯁꯤꯒꯤꯗꯤ ꯆꯠꯂꯒꯦꯅ ꯍꯥꯏꯗꯨꯣꯏꯅꯦꯕ ꯈꯪꯕ꯭ꯔꯥ
ꯎꯝ
ꯑꯗꯒꯤꯗꯤ ꯆꯠꯈ꯭ꯔꯅꯤꯗꯅ ꯍꯥꯏꯕꯗꯤ ꯅꯪꯍꯧꯔꯣꯏꯗꯅ ꯐꯥꯕꯗꯣ ꯅꯤꯡꯊꯧꯒꯩꯗꯨꯅ ꯑꯗꯨꯃꯥꯏꯅ ꯇꯧꯕꯗꯒꯤꯗꯤ ꯃꯥꯒꯤ ꯃꯁꯥꯏꯒꯤ ꯃꯥꯒꯤ ꯅꯨꯄꯤꯁꯤꯗ ꯍꯥꯏꯔ ꯑꯩꯗꯤ ꯅꯤꯡꯊꯧꯗꯨꯅ ꯃꯩꯇꯩ ꯅꯤꯡꯊꯧꯗꯨꯅ ꯃꯩꯇꯩꯔ ꯈꯨꯨꯝꯃꯜꯂ ꯀꯩꯅꯣꯝ ꯀꯥꯎꯈ꯭ꯔꯣ ꯈꯨꯃꯟ ꯑꯣꯏꯔꯝꯒꯨꯝ ꯇꯧꯕꯅꯤ ꯈꯨꯃꯟ ꯅꯤꯡꯊꯧꯁꯤꯅ ꯍꯥꯏꯔꯅꯤ ꯀꯩꯒꯤꯅꯣ ꯅꯪꯅ ꯂꯥꯛꯑꯣ ꯍꯥꯏꯔꯒ ꯌꯥꯗ꯭ꯔꯤꯁꯦ ꯃꯁꯤ ꯅꯪꯅ ꯁꯔꯧ ꯁꯣꯏꯗꯅ ꯁꯤꯟꯕ ꯑꯣꯏꯔꯅꯤꯅ ꯍꯥꯏꯔꯒꯅꯦ ꯈꯪꯕ꯭ꯔ
ꯉꯁꯥꯏꯒꯤ ꯇꯔꯦꯡ ꯌꯣꯠ ꯆꯩꯗꯨꯒ ꯆꯞ ꯃꯥꯟꯅꯅ ꯑꯃꯗꯨꯁꯨ ꯍꯥꯠꯇꯣꯛꯈ꯭ꯔꯦ
ꯅꯨꯄꯤꯗꯨꯖꯨ
ꯅꯨꯄꯤꯗꯨꯖꯨ ꯍꯥꯠꯇꯣꯛꯈꯔꯦ
ꯑꯥ
ꯑꯗꯨꯗ ꯑꯃꯨꯛ ꯊꯥꯔꯨ ꯊꯥꯔꯨꯔꯦ ꯊꯋꯥꯟ ꯊꯥꯕꯩ ꯃꯅꯥꯛꯇ
ꯎꯝ
ꯑꯗꯒꯤꯗꯤ ꯊꯥꯋꯥꯟ ꯊꯥꯕꯗ ꯁꯥꯎꯔꯒꯅꯦ ꯃꯥꯒꯤ ꯃꯅꯥꯏ ꯃꯁꯤꯟ ꯃꯌꯥꯝ ꯇꯧꯔꯒꯅꯦ ꯂꯥꯑꯦ
ꯎꯝ
ꯑꯗꯨꯗꯨꯒ ꯃꯣꯏꯅꯤꯖꯦ ꯂꯥꯟ ꯇꯧꯅꯔꯦ ꯑꯗꯨꯗꯨꯒꯅꯦ ꯊꯋꯥꯥꯟ ꯊꯥꯕꯅ ꯉꯝꯃꯦ ꯅꯨꯡꯀꯩ ꯈꯨꯃꯟ ꯅꯤꯡꯊꯧꯖꯦ ꯃꯉꯛꯇꯣ ꯀꯛꯑꯦ ꯑꯗꯨ ꯇꯧꯔ ꯂꯣꯏꯁꯟꯒ꯭ꯔꯦ ꯑꯗꯣ ꯋꯥꯔꯤꯒꯤꯗꯤꯅꯦ ꯀꯅꯥ ꯆꯨꯝꯃꯦ ꯊꯧꯋꯥꯟ ꯊꯥꯕꯅ ꯆꯨꯝꯕ꯭ꯔꯥ ꯈꯨꯃꯟ ꯅꯤꯡꯊꯧꯅ ꯆꯨꯝꯕ꯭ꯔꯥ
ꯋꯥꯔꯤꯖꯦ ꯊꯋꯥꯟ ꯊꯥꯕꯅ ꯆꯨꯝꯃꯦ
ꯀꯃꯥꯏꯅ
ꯃꯥꯒꯤꯗꯤ ꯃꯆꯥꯅꯨꯄꯤꯗꯣ ꯍꯥꯠꯇꯣꯛꯈꯤꯕꯩꯅꯤ ꯂꯃꯟ ꯈꯨꯝꯕꯝ ꯊꯣꯛꯇ꯭ꯔꯣ
ꯎꯝ ꯑꯃꯗꯨꯖꯨ ꯊꯋꯥꯟ ꯊꯥꯕꯅꯁꯨ ꯃꯥꯥꯏꯒꯤ ꯃꯆꯥ ꯑꯃꯗꯨ ꯈꯨꯃꯟꯗꯨꯒꯤ ꯃꯆꯥ ꯍꯥꯟꯅ ꯍꯥꯠꯂꯤꯗꯨꯗꯤ
ꯍꯣꯏꯅꯦ ꯑꯃꯗꯨꯅ ꯆꯨꯝꯃꯦ ꯑꯗꯨꯗꯤ ꯊꯧꯋꯥꯟ ꯊꯥꯕ ꯂꯥꯜꯂꯦ
ꯑꯩ ꯋꯥꯈꯟꯗꯁꯨ ꯊꯧꯋꯥꯟ ꯊꯥꯕꯁꯦ ꯂꯥꯜꯂꯦꯅ ꯈꯜꯂꯦꯕ
ꯂꯥꯜꯂꯦ ꯆꯨꯝꯃꯦ ꯊꯧꯋꯥꯥꯟ ꯊꯥꯕꯅ ꯂꯥꯜꯂꯦ ꯃꯥꯅ ꯃꯤ ꯃꯆꯥ ꯍꯥꯠꯂꯨ ꯗꯤ ꯃꯤꯖꯤꯅ ꯃꯨꯛ ꯃꯥꯢ ꯃꯆꯥ ꯍꯥꯠꯂꯛꯇ
ꯁꯥꯂꯛꯇꯥꯕꯅꯤ ꯅꯠꯇ꯭ꯔꯥ
ꯃꯥꯟꯅꯦ ꯃꯥ ꯀꯅꯥ ꯍꯥꯠꯂꯣꯒꯦ ꯃꯤ ꯃꯆꯥꯗꯣ
ꯍꯥꯠꯂꯣꯒꯦ ꯃꯤꯆꯥꯗꯣ ꯄꯪꯍꯥꯠ ꯍꯥꯠ ꯌꯥꯕ꯭ꯔꯣ ꯃꯤꯒꯤ ꯅꯤꯡꯊꯧꯐꯝ ꯊꯩꯗꯔꯦꯅꯕꯨ ꯅꯠꯇ꯭ꯔꯣ
ꯃꯥꯟꯅꯦ
ꯑꯗꯨꯒ ꯒꯝꯕꯤꯔ ꯁꯤꯡꯍꯥꯒꯤ ꯑꯃꯨꯛ ꯂꯤꯔꯛꯑꯒꯦ
ꯒꯝꯕꯤꯔ ꯁꯤꯡꯍꯥꯒꯤꯖꯦ
ꯎꯝ
ꯑꯗꯨꯗꯤ ꯕ꯭ꯔꯦꯛ ꯑꯃ ꯑꯣꯏꯅ ꯅꯪ ꯀꯔꯤ ꯆꯥꯅꯤꯡꯉꯤ
ꯑꯩꯖꯦ ꯀꯩ ꯆꯥꯅꯤꯡꯉꯤ ꯍꯥꯢꯕꯁꯦꯕꯣ ꯂꯐꯤꯡꯗꯣ ꯆꯥꯅꯤꯡꯉꯤ
ꯑꯩ ꯀꯩꯅꯣꯝꯇꯗꯤ ꯂꯩꯔꯝꯒꯦ
ꯅꯪ ꯑꯥꯢꯁ ꯀ꯭ꯔꯤꯝ ꯆꯥꯅꯤꯡꯕꯂꯥ
ꯅꯪ ꯏꯪꯀꯣꯠ ꯆꯥꯅꯤꯡꯕ꯭ꯔ ꯏꯟꯆꯨꯞ ꯆꯥꯅꯤꯡꯕ꯭ꯔꯗꯣ
ꯏꯪꯀꯣꯠ ꯏꯟꯆꯨꯞ ꯇꯧꯕꯗꯣ ꯕꯨꯡꯗꯣ ꯅꯪ ꯌꯦꯡꯉꯕꯣ ꯌꯦꯡꯉꯗꯥꯏ ꯅꯪꯗꯤ
ꯎꯝ ꯑꯩ ꯌꯦꯡꯉꯨꯔꯦ ꯅꯪ ꯌꯦꯡꯗ꯭ꯔꯤꯕꯣ
ꯌꯦꯡꯗ꯭ꯔꯤ ꯌꯦꯡꯉꯨꯖꯦꯕ꯭ꯔꯣ ꯕꯨꯡꯗꯣ ꯑꯝꯇ ꯌꯦꯡ ꯕꯨꯡꯗꯣ ꯑꯝꯇ ꯗꯔꯃꯦꯟ ꯀꯥꯏꯗ ꯀꯥꯞꯇꯣꯏꯕ
ꯀꯨꯝꯃꯦꯛꯁꯇ ꯂꯦꯇꯦꯁꯇꯨꯅꯦ ꯍꯟꯗꯛ ꯄ꯭ꯔꯤꯃꯔ ꯖꯨꯂꯥꯏ ꯖꯨꯂꯥꯏ ꯊꯥꯔꯇꯤ ꯇꯣꯏꯟꯇꯤ ꯅꯥꯏꯟ ꯊꯥꯔꯇꯤ ꯑꯗꯥꯏꯋꯥꯏꯗ ꯑꯣꯏꯗꯧ ꯃꯥꯜꯂꯦ
ꯑꯗꯨ ꯑꯣꯏ ꯌꯦꯡꯅꯤꯡꯉꯤꯅꯦ
ꯑꯗꯨ ꯌꯦꯡꯉꯨꯖꯦ ꯑꯣꯏꯅ
ꯂꯨꯄꯥ ꯀꯌꯥ ꯂꯧꯒꯦ
ꯇꯤꯛꯀꯦꯠ ꯂꯨꯄꯥ ꯆꯟꯅꯤꯗꯩ ꯍꯧꯔꯦ
ꯅꯪꯕꯨ ꯅꯪꯕꯨ ꯃꯥꯋꯦꯜꯒꯤ ꯈꯪꯕ꯭ꯔꫭ ꯏꯁꯄꯥꯏꯗꯔꯃꯦꯟꯒꯤ
ꯈꯪꯉꯤꯍꯦ ꯀꯩꯅꯣ ꯈ꯭ꯋꯥꯏ ꯌꯦꯡꯕ ꯃꯤꯅꯦ ꯑꯩꯖꯦ
ꯑꯦ ꯏꯁꯄꯥꯏꯗꯔꯃꯦꯟ ꯐꯖꯅ ꯌꯦꯡꯕ꯭ꯔ ꯅꯪ
ꯁꯤꯃꯥ ꯈ꯭ꯋꯥꯏ ꯌꯦꯡꯕ ꯃꯤꯅꯦ ꯑꯩꯅ ꯑꯩꯖꯦ ꯅꯪꯅ ꯍꯪꯅꯤꯡꯕ ꯍꯪꯉꯣ ꯏꯁ ꯅꯪꯅ ꯍꯪꯅꯤꯡꯕ ꯍꯪꯉꯣ
ꯑꯩꯗꯤ ꯈꯪꯗꯦ ꯑꯗꯨꯅꯦ ꯍꯥꯏꯖꯦ
ꯑꯩ ꯑꯩ ꯌꯦꯡꯉꯦ ꯑꯉꯥꯡ ꯑꯣꯏꯔꯤꯀꯥꯟꯗ ꯗꯨꯝ ꯀꯦꯁꯦꯠ ꯆꯞꯇ꯭ꯔꯤꯕꯣꯛ ꯍꯦꯛ ꯑꯉꯥꯡ ꯑꯣꯏꯔꯤꯀꯥꯟꯗꯒꯤ ꯀꯦꯁꯦꯠ ꯆꯞꯇ꯭ꯔꯤꯕꯣꯛ ꯌꯦꯡꯕꯒꯤ ꯍꯩꯅꯕꯤ ꯂꯩꯔꯑꯦ ꯏꯁꯄꯥꯏꯗꯔꯃꯦꯟ ꯊ꯭ꯔꯤꯁꯨ
ꯑꯍꯨꯝ ꯁꯨꯏꯌꯦꯕꯀꯣ ꯑꯗꯨꯗꯤ ꯀꯔꯝꯕꯅ ꯏꯅꯨꯡ ꯅꯨꯡꯉꯥꯏ ꯅꯪꯒꯤ ꯋꯥꯈꯟꯗ
ꯑꯩ ꯈ꯭ꯋꯥꯏ ꯐꯥꯔꯁꯀꯤ ꯃꯦꯔꯤ ꯖꯦꯟ ꯌꯥꯎꯕꯗꫭ ꯑꯗꯨꯅ ꯏꯅꯨꯡ ꯅꯨꯡꯉꯥꯏ
ꯃꯦꯔꯤ ꯖꯦꯟ ꯀꯧꯕ꯭ꯔꫭ ꯑꯗꯨ ꯅꯨꯄꯥꯗꯣ
ꯅꯨꯄꯤꯗꯨꯅꯦ ꯃꯁꯝ ꯑꯉꯥꯡꯕꯤ ꯅꯨꯄꯤꯗꯨ ꯍꯦꯔꯣꯟꯅꯤꯗꯨꯅꯤꯅꯦ
ꯑꯗꯨꯗꯤ ꯑꯩꯗꯤ ꯈꯪꯗꯦ ꯏꯁꯄꯥꯏꯗꯔꯃꯦꯟꯖꯦ ꯌꯦꯡꯕꯨꯗꯤ ꯌꯦꯡꯉꯦ ꯑꯗꯨ
ꯑꯩꯗꯤ ꯅꯨꯡꯉꯥꯏ ꯈ꯭ꯋꯥꯏ ꯏꯍꯥꯟ ꯍꯥꯟꯕꯒꯤꯗꯣ ꯃꯥꯒꯤ ꯄꯤꯇꯔ ꯄꯥꯔꯀꯔ ꯑꯃ ꯃꯩ ꯃ ꯃꯄꯥꯒ ꯇꯣ ꯃꯄꯥ ꯁꯤꯕꯒꯤꯗꯣ ꯃꯄꯥꯅ ꯒꯣꯕ꯭ꯂꯤꯟ ꯑꯣꯟꯕꯩꯗꯣ ꯑꯗꯨꯅ ꯏꯅꯨꯡ ꯅꯨꯡꯉꯥꯏ